ꯑꯩꯗꯤ ꯏꯊꯟ ꯇ ꯃꯉꯥ ꯑꯃ ꯈꯟꯕꯒꯤ ꯋꯥꯔꯤ ꯅꯪꯉꯣꯟꯗ ꯂꯤꯔꯒ ꯂꯩꯕ
ꯑꯣ ꯋꯥ ꯑꯩꯁꯨ ꯍꯪꯉꯒ ꯂꯩꯕ
ꯌꯥꯏ ꯌꯥꯏ
ꯑꯗꯨꯀꯣ
ꯎꯝ
ꯁꯛ ꯎꯗ꯭ꯔꯒ ꯀꯃꯥꯏ ꯀꯃꯥꯏꯅꯅꯣꯕ ꯅꯪꯁꯨ
ꯐꯥꯒꯤ ꯇꯧꯕꯅꯦꯍꯦ ꯅꯪꯁꯨ ꯑꯁꯦꯡꯕ ꯑꯗꯨꯝ ꯂꯧꯔ ꯂꯩꯌꯦ
ꯁꯨꯝ ꯂꯩꯁꯥꯕꯤ ꯈꯔꯁꯨ ꯑꯗꯨꯃꯥꯏꯅ ꯇꯧꯕꯁꯨ ꯂꯩꯗꯅ
ꯑꯩꯁꯨ ꯑꯩ ꯑꯩꯁꯨꯨꯌꯥ ꯌꯥꯗꯦ ꯑꯩꯅ ꯑꯩꯅ ꯄꯥꯝꯕ ꯅꯨꯄꯥꯁꯦ ꯅꯪꯉꯣꯟꯗ ꯍꯥꯏꯒꯦꯀꯣ ꯅꯪꯉꯣꯟꯗ ꯈꯔ ꯆꯦꯟꯕ꯭ꯔꯥ ꯌꯦꯡꯉꯨꯀꯣ
ꯍꯣꯏ ꯍꯣꯏ
ꯑꯩꯅ ꯄꯥꯝꯕ ꯑꯩꯅ ꯄꯥꯝꯕ ꯅꯨꯄꯥꯁꯦ ꯆꯝꯕꯀꯣ
ꯎꯝ
ꯆꯝꯕ ꯍꯥꯏꯕꯗꯣ ꯍꯣꯏ ꯃꯣꯏ ꯏꯅꯥꯛ ꯈꯨꯜꯂꯝꯕꯁꯨ ꯌꯥꯏ ꯈꯨꯜꯂꯝꯕꯁꯨ ꯌꯥꯏꯀꯣ
ꯎꯝ
ꯀꯩꯁꯨ ꯀꯥꯏꯗꯦ ꯑꯗꯣ ꯃꯥꯁꯦ ꯃꯥꯒꯤ ꯂꯥꯏꯅꯤꯡ ꯂꯥꯏꯆꯠꯇ ꯈꯔ ꯒ꯭ꯌꯥꯟ ꯇꯥꯕ ꯇꯥꯔꯦꯀꯣ ꯑꯗꯨꯒ ꯑꯩꯕꯨ ꯑꯩꯗꯤ ꯑꯩꯅ ꯈꯪꯅꯕ ꯅꯨꯄꯥꯕꯨ ꯑꯩ ꯊꯤꯅꯁꯨ ꯍꯥꯏꯔꯣꯏ
ꯑꯗꯣ ꯃꯥꯁꯨ ꯑꯩꯉꯣꯟꯗ ꯍꯥꯏꯕ ꯌꯥꯗꯦ ꯑꯩꯗꯤ ꯌꯥꯝ ꯁꯥꯎꯒꯅꯤ ꯍꯥꯏꯗꯤ ꯋꯥ ꯐꯠꯇꯕ ꯁꯤꯖꯤꯟꯅꯔꯒ ꯈꯠꯅꯕꯗꯣ
ꯎꯝ
ꯑꯗꯨꯕꯨ ꯑꯩ ꯄꯥꯝꯗꯤꯌꯦ ꯑꯗꯣ ꯑꯗꯨ ꯑꯩꯅꯁꯨ ꯁꯤꯖꯤꯟꯅꯔꯣꯏꯀꯣ ꯑꯗꯨꯅꯤꯗ ꯑꯗꯨ ꯃꯁꯛ ꯀꯗꯤ ꯑꯗꯨ ꯌꯥꯝ ꯅꯦꯝꯃꯗꯤ ꯀꯥ ꯍꯦꯟꯅ ꯄꯥꯝꯂꯦ ꯑꯗꯨ ꯑꯩ ꯅꯦꯝꯕꯅꯤꯅꯀꯣ ꯍꯣꯏ ꯑꯅꯤꯃꯛꯅꯦꯝꯃꯗꯤꯗꯤ ꯌꯥꯔꯔꯣꯏꯕ
ꯅꯤꯡꯃꯅꯤ ꯌꯥꯝꯅꯤ ꯌꯥꯔꯦ
ꯎꯝ ꯗꯦ ꯑꯩꯅ ꯅꯦꯝꯕꯅꯤꯅ ꯃꯥ ꯈꯔ ꯋꯥꯡꯕ ꯇꯥꯔꯦ ꯌꯥꯝ ꯋꯥꯡꯗ꯭ꯔꯁꯨ ꯑꯩꯉꯣꯟꯗꯩ ꯈꯔ ꯋꯥꯡꯕꯀꯣ
ꯑꯗꯨꯃꯥꯏꯅ ꯇꯧꯔꯗꯤ ꯌꯥꯔꯦ ꯑ ꯂꯥꯏꯔꯤꯛ ꯂꯥꯏꯁꯨꯗ ꯍꯥꯏꯔꯛꯑꯗꯤ ꯍꯣꯏ ꯂꯥꯏꯔꯤꯛ ꯍꯩꯕꯁꯨ ꯑꯗꯨꯝ ꯄꯥꯝꯃꯦꯒꯣ
ꯎꯝ
ꯑꯗꯣ ꯑꯩꯗꯤ ꯑꯩꯉꯣꯟꯗꯩ ꯍꯦꯟꯅ ꯃꯃꯥ ꯃꯄꯥꯕꯨ ꯅꯨꯡꯁꯤꯕꯗꯣ ꯈꯪꯕ꯭ꯔꯥ ꯑꯗꯨꯅꯦ ꯑꯩꯗꯤ ꯑꯩꯉꯣꯟꯗ ꯅꯨꯡꯇꯤꯒꯤ ꯐꯣꯟ ꯇꯧꯕꯗꯣ ꯑꯩ ꯄꯥꯝꯗꯦ ꯅꯨꯡꯇꯤꯒꯤ ꯅꯨꯡꯇꯤꯒꯤꯗꯤ ꯇꯧꯗꯤ ꯇꯧꯅꯤꯕ ꯗꯨ ꯑꯣꯏꯔꯁꯨ ꯆꯠꯊꯣꯛꯄ ꯈꯨꯠꯇꯦꯡ ꯍꯦꯛꯒ ꯇꯧꯔꯛꯑꯒ ꯋꯥ ꯉꯥꯡꯕꯗꯨꯗꯤ ꯄꯥꯝꯗꯦ
ꯑꯣ ꯑꯣ ꯈꯔ ꯈꯔꯁꯨ ꯅꯪꯉꯣꯟꯗꯁꯨ ꯈꯔ ꯃꯇꯝ ꯄꯤꯕꯤꯌꯨꯗ ꯅꯪꯒꯤ ꯅꯪꯅ ꯄꯥꯝꯕ ꯇꯧꯕ ꯑ ꯇꯧꯍꯟꯕꯗꯀꯣ
ꯍꯣꯏ ꯍꯣꯏ ꯑꯗꯨꯃꯥꯏ ꯑꯩꯗꯤ ꯃꯤ ꯃꯣꯏꯕꯨꯁꯨ ꯊꯤꯡꯗꯦꯗ ꯃꯣꯏꯅꯁꯨ ꯑꯉꯣꯟꯗ ꯊꯤꯡꯔꯛꯇꯦꯗ ꯍꯧꯖꯤꯛ ꯑꯩꯅ ꯐꯣꯟ ꯍꯦꯛ ꯇꯧꯕ ꯅꯨꯄꯥꯗꯤ ꯊꯤꯡꯕ ꯈꯣꯠꯄꯁꯦ ꯐꯠꯇꯤ ꯐꯠꯇꯕꯅꯦꯕ ꯏꯁꯥ ꯏꯁꯥꯅꯀꯣ
ꯎꯝ
ꯑꯩꯗꯤ ꯂꯧ ꯆꯠꯄ ꯑꯣꯏꯔꯝꯒꯦꯔ ꯀꯦꯔꯤ ꯑꯣꯏꯔꯝꯒꯦꯔꯥ ꯃꯥꯗꯕꯨ ꯈꯔ ꯃꯤꯃꯥꯡ ꯑꯩꯗꯤ ꯑꯗꯨꯒ ꯅꯤꯁꯥ ꯄꯁꯥ ꯆꯥꯗ꯭ꯔꯒ ꯃꯤꯃꯥꯡ ꯊꯣꯛꯇꯕ ꯃꯤ ꯈꯔ ꯂꯩꯇ꯭ꯔꯥ ꯑꯗꯨꯗꯤ ꯑꯩ ꯁꯨꯄꯥꯝ ꯄꯥꯝꯗꯦ
ꯑꯩꯗꯤꯀꯣ
ꯎꯝ
ꯃꯤꯃꯥꯡ ꯊꯣꯛꯑꯒ ꯍꯣꯏ ꯃꯤꯃꯥꯡ ꯊꯣꯛꯄ ꯍꯥꯏꯕꯁꯦ ꯎꯝ ꯃꯥ ꯃꯤꯒꯤ ꯃꯃꯥꯡꯗ ꯍꯦꯟꯅ ꯀꯔꯤ ꯀꯔꯤ ꯆꯠꯂꯗꯤ ꯃꯣꯏꯒꯤ ꯋꯥꯈꯜꯁꯦ ꯍꯦꯟꯅ ꯐꯕꯅꯦꯕ ꯍꯥꯏꯗꯤ ꯃꯤꯃꯥꯡ ꯊꯣꯛ ꯄꯨꯟꯅ ꯋꯥꯈꯜꯖꯨ ꯑ ꯀꯔꯤ ꯍꯥꯏꯖꯤꯔꯥ ꯆꯕꯥꯛ ꯐꯥꯛꯄ ꯍꯥꯏꯖꯤꯔꯀꯣ ꯃꯣꯏꯅ ꯋꯥꯈꯜꯁꯨ ꯑꯗꯨꯝ ꯂꯥꯎꯅ ꯀꯩꯅꯣ ꯇꯧꯕ ꯃꯤꯁꯨ ꯐꯕ ꯑꯣꯗꯣ ꯃꯤꯃꯥꯁꯨ ꯋꯥ ꯉꯥꯡꯕ ꯍꯥꯏꯗꯕ ꯍꯩꯕ ꯑꯗꯨꯅ ꯄ ꯄꯥꯝꯃꯦ ꯑꯗꯨ ꯍꯣꯏ ꯒ꯭ꯌꯥꯟ ꯇꯥꯏꯌꯦ ꯅꯤꯁꯥ ꯆꯥꯗꯦ ꯍꯥꯏꯔꯁꯨ ꯌꯨꯝ ꯃꯅꯨꯡꯗ ꯄꯪꯂꯩ ꯂꯩꯕꯗꯨꯗꯤ ꯄꯥꯝꯗꯦꯗ
ꯎꯝ ꯃꯄꯥꯟ ꯃꯤꯔꯛ ꯇꯤꯟꯒꯗꯕ
ꯎꯝ ꯅꯪꯗꯤ ꯅꯨꯄꯤꯗ ꯀꯔꯤꯗ ꯄꯥꯝꯕ꯭ꯔꯣ
ꯑꯩ ꯍꯥꯏꯔꯒꯗꯤ ꯍꯣꯏ ꯎꯝ ꯑꯍꯥꯟꯕꯗꯀꯣ
ꯎꯝ
ꯑꯩꯗꯤ ꯁꯛ ꯁꯛꯇ ꯌꯦꯡꯉꯕ ꯅꯨꯄꯥ ꯑꯩꯈꯣꯏꯗꯤꯀꯣ ꯍꯥꯏꯕꯨꯨ ꯐꯖꯃꯜꯂꯁꯨ ꯀꯣꯏꯅꯤꯡꯗꯦ ꯑꯩꯈꯣꯏꯒꯤ ꯑꯗꯨꯝ ꯆꯥꯡꯗ ꯌꯦꯡꯉꯦꯕ ꯑꯩꯉꯣꯟꯗꯒꯤ ꯈꯔ ꯐꯖꯔꯗꯤ ꯌꯥꯔꯦ ꯍꯥꯏꯕꯗꯣ
ꯑꯨꯝꯍꯨꯝ
ꯎꯝ ꯅꯦꯝꯕ ꯅꯦꯝ ꯌꯥꯝ ꯅꯦꯝꯕꯗꯤ ꯄꯥꯝꯗꯦ ꯑꯗꯨꯕꯨ ꯑꯩꯒꯤ ꯁꯤ ꯄꯥꯝꯕꯣꯝ ꯀꯩꯅꯣꯗꯣ
ꯎꯝ
ꯑꯗꯨꯗꯒꯤ ꯈꯔ ꯍꯦꯟꯒꯠꯂꯗꯤ ꯌꯥꯔꯦ ꯑꯗꯨꯒ ꯅꯨꯄꯤ ꯑꯃ ꯑꯣꯏꯔꯒ ꯐꯤꯔꯣꯟ ꯁꯦꯠꯄ ꯃꯑꯣꯡꯒꯨꯝꯕ ꯌꯥꯝ ꯀꯩꯅꯣ ꯇꯧꯔꯒ ꯁꯦꯠꯄꯗꯨꯗꯤ ꯄꯥꯝꯗ꯭ꯔꯦ
ꯎꯝ
ꯑꯗꯨꯒ ꯑꯇꯣꯞꯄꯗꯤ ꯊꯣꯏꯗꯣꯛꯅ ꯈꯟꯗꯦꯗ ꯂꯥꯏꯔꯤꯛ ꯍꯩꯃꯜꯂꯁꯨ ꯄꯥꯝꯗꯦ
ꯇꯧꯕꯅꯤ ꯅꯣꯏ ꯅꯨꯄꯥ ꯈꯔꯗꯤ ꯑꯩ ꯑꯩꯗꯤ ꯑꯗꯨꯝ ꯍꯣꯏ ꯅꯨꯄꯥꯁꯤꯡꯁꯦꯀꯣ ꯈꯪꯗꯦ ꯑꯁꯤ ꯑꯁꯤꯗꯗꯤ ꯌꯥꯝ ꯄꯥꯝꯗꯦ ꯍꯥꯏꯕꯗꯤ ꯂꯩꯇꯦ ꯑꯗꯨꯕꯨ ꯃꯤꯃꯥꯡ ꯊꯣꯛꯇꯕꯗꯨꯗꯤ ꯑꯩ ꯄꯥꯝꯕꯗꯤ ꯈꯔ ꯋꯥꯠꯂꯦ ꯑꯗꯨꯝ ꯃꯤ ꯐꯕꯥ ꯃꯤꯁꯤꯡꯁꯨ ꯌꯥꯝ ꯌꯥꯝ ꯐꯕ ꯌꯥꯎꯋꯦꯕꯀꯣ ꯏꯃꯥꯟꯅꯕ ꯑ ꯑꯩꯈꯣꯏꯒꯤ ꯖꯥꯠ ꯃꯥꯟꯅꯗ꯭ꯔꯁꯨ ꯀꯣ
ꯎꯝ
ꯅꯣꯏ ꯅꯪ ꯀꯅꯥꯅ ꯂꯩꯕꯅꯣ ꯃꯤ ꯃꯈꯣꯟ ꯇꯥꯏ
ꯑꯩꯈꯣꯏ ꯏꯄꯥꯇꯣꯟ ꯇꯨꯝꯃꯒ ꯂꯩ ꯁꯨꯃꯥꯏꯅ
ꯁꯣꯔꯍꯣꯟꯕ ꯃꯈꯣꯜ ꯎꯝ ꯏꯃꯥꯟꯅꯕ ꯑꯩꯈꯣꯏ ꯖꯥꯠ ꯃꯥꯟꯅꯗꯕ ꯌꯥꯝ ꯌꯥꯎꯋꯦꯕꯀꯣ
ꯑꯝ
ꯑꯗꯨꯁꯨ ꯃꯣꯏꯁꯦ ꯃꯤ ꯌꯥꯝ ꯐꯩꯌꯦꯕ ꯖꯥꯠ ꯃꯥꯟꯅꯗ꯭ꯔꯁꯨ ꯀꯣ
ꯎꯝ
ꯌꯥꯝ ꯂꯨꯅ ꯇꯤꯟꯅꯩꯌꯦꯗꯥ ꯑꯩꯈꯣꯏꯗꯤ ꯀꯔꯤ ꯀꯔꯤ ꯇꯧꯕ ꯀꯥꯟꯗ ꯑꯩꯈꯣꯏꯁꯨ ꯃꯣꯏꯒꯤ ꯃꯇꯦꯡ ꯂꯧꯕ ꯑꯩꯁꯨ ꯃꯥꯁꯨ ꯒꯤ ꯃꯇꯦꯡ ꯑꯩꯁꯨ ꯃꯥꯒꯤ ꯃꯇꯦꯡ ꯂꯧꯔꯒꯀꯣ
ꯎꯝ
ꯑꯗꯨꯝ ꯅꯨꯡꯁꯤ ꯆꯥꯟꯅꯅ ꯂꯩ ꯍꯥꯏꯁꯦꯔꯥ
ꯍꯣꯏꯅꯦ ꯖꯥꯠ ꯃꯥꯟꯅꯗ꯭ꯔꯁꯨ ꯇꯤꯟꯅꯕ ꯌꯥꯝ ꯅꯨꯡꯉꯥꯏꯕ ꯂꯩꯕꯅꯦ
ꯎꯝ ꯑꯩꯗꯤ ꯃꯣꯏꯁꯨ ꯑꯗꯨꯝ ꯇꯤꯟꯅꯕ ꯅꯨꯡꯉꯥꯏꯕꯩ ꯑꯗꯨꯝ ꯇꯤꯟꯅꯔꯦꯗ
ꯑꯦ ꯅꯪꯉꯣꯟꯗ ꯑꯩ ꯀꯩꯅꯣꯝꯃ ꯍꯪꯕ ꯀꯥꯎꯔꯦ
ꯀꯩꯅꯣ
ꯎꯝ ꯅꯨꯄꯥꯁꯤꯡꯁꯦ ꯑ ꯁꯥꯟꯅꯕ ꯈꯣꯠꯄ ꯍꯩꯕ ꯄꯥꯝꯕ꯭ꯔꯥ ꯅꯠꯇ꯭ꯔꯒ ꯃ꯭ꯌꯨꯖꯤꯛꯀꯨꯝꯕ ꯈꯣꯡꯕ ꯍꯩꯕꯗꯨꯅ ꯄꯥꯝꯕ꯭ꯔꯥ
ꯑꯩꯗꯤ ꯏꯁꯩ ꯁꯛꯄ ꯈꯣꯏ ꯍꯩꯕꯅ ꯍꯦꯟꯅ ꯄꯥꯝꯃꯦ
ꯎꯝ
ꯁꯥꯟꯅꯕꯗꯤ ꯄꯥꯝꯃꯦ ꯑꯗꯨꯕꯨ ꯌꯥꯝꯅ ꯀꯥ ꯍꯦꯟꯅ ꯄꯥꯝꯕ ꯃꯣꯏ ꯑꯅꯤꯗ ꯑꯃꯈꯛ ꯈꯜꯂꯣ ꯍꯥꯏꯔꯗꯤ ꯑ ꯏꯁꯩ ꯁꯛꯄꯒꯨꯝꯕ ꯃ꯭ꯌꯨꯖꯤꯛꯀꯨꯝꯕ ꯇꯧꯕꯗ ꯍꯦꯟꯅ ꯄꯥꯝꯃꯦꯗ
ꯁꯥꯟꯅꯕꯗꯤ ꯊꯣꯏꯗꯣꯛꯇꯦꯕ
ꯍꯣꯏ ꯀꯥ ꯍꯦꯟꯅ ꯊꯣꯏꯗꯣꯛꯇꯦꯗ
ꯎꯝ
ꯑꯩꯈꯣꯏꯔꯣꯝꯗ ꯁꯅꯥꯕꯕꯨ ꯀꯌꯥꯝ ꯐꯥꯎꯔꯝꯒꯦꯔꯣ
ꯍꯦ ꯍꯦ ꯍꯦ ꯅꯪꯒꯤꯁꯤꯗꯤ ꯅꯪꯒꯤꯁꯤꯗꯤ ꯑꯩꯉꯣꯟꯗ ꯄꯥꯜꯂꯦꯕꯣ
ꯅꯠꯇꯦ ꯑꯩꯈꯣꯏꯔꯣꯝꯗ ꯁꯅꯥꯃꯟꯅꯕꯨ ꯌꯥꯝ ꯍꯩꯒꯦꯔꯣꯕ
ꯎꯝ ꯆꯠꯃꯦ ꯆꯨꯝꯃꯦ ꯑꯩꯈꯣꯏ ꯕꯥꯁꯨ ꯍꯥꯏꯕꯅꯦꯕ
ꯎꯝ
ꯑꯩꯁꯦ ꯕꯣꯜ ꯃꯈꯣꯟ ꯇꯥꯕ ꯌꯥꯗꯕ ꯅꯨꯄꯥꯅꯦꯕꯀꯣ ꯑꯗꯨꯒꯤ ꯁꯅꯥꯔꯁꯨ ꯀꯩꯀꯥꯟꯗꯝꯗ ꯏꯁꯇꯦꯠ ꯂꯦꯚꯦꯜ ꯋꯥꯔꯗꯀꯞ ꯀꯥꯎꯕ ꯐꯪꯂꯉꯣꯏꯗꯕ ꯅꯪꯅꯕꯨ ꯍꯥꯏ ꯑꯩꯕꯨ
ꯍꯣꯏ ꯅꯪ ꯄꯥꯝꯕꯨ ꯄꯥꯝꯃꯗꯤ ꯍꯣꯏ ꯃꯔꯛꯇ ꯁꯅꯥꯎ ꯑꯗꯨ ꯑꯗꯨꯅ ꯑꯣꯏꯔꯣꯏꯗꯕ ꯑꯣꯏꯔꯗꯤ ꯃꯔꯛ ꯃꯔꯛꯇꯗꯤ ꯀꯣ
ꯎꯝ ꯍꯣꯏ ꯑꯩꯈꯣꯏꯗꯤ ꯋꯥꯏꯗ
ꯎꯝ ꯑ ꯑꯃ ꯍꯥꯏꯔꯁꯨ ꯑ ꯑꯣ ꯑꯁꯤꯃꯛꯇꯤ ꯌꯥꯝ ꯄꯥꯝꯃꯦ ꯍꯥꯏꯕꯗꯣ
ꯎꯝ
ꯂꯩꯇꯦ ꯑꯗꯣ ꯏꯁꯩ ꯁꯛꯄꯗꯤ ꯑꯩꯗꯤ ꯏꯁꯩ ꯁꯛꯄ ꯑꯁꯤ ꯌꯥꯝ ꯄꯥꯝꯃꯦ
ꯑꯗꯨ ꯑꯩꯗꯤ ꯂꯩꯁꯥꯕꯤꯁꯤꯡꯁꯦ ꯖꯒꯣꯏ ꯁꯥꯕꯗꯤ ꯌꯥꯝ ꯄꯥꯝꯃꯤ
ꯖꯒꯣꯏ ꯁꯥꯕ
ꯖꯒꯣꯏ ꯁꯥꯥꯛꯈꯕ ꯍꯩꯏꯕꯗꯣ
ꯍꯣꯏ
ꯈꯔ ꯅꯦꯛꯄ ꯍꯩꯕꯁꯤꯡ ꯂꯩꯗꯅꯀꯣ
ꯎꯝ ꯑꯩꯈꯣꯏ ꯈꯨꯟꯒꯤ ꯖꯒꯣꯏ ꯁꯥꯕ ꯑꯃ ꯂꯩꯌꯦ ꯑꯩ ꯅꯪꯉꯣꯟꯗ ꯍꯣꯔꯦꯟ ꯊꯥꯔꯛꯄꯤ ꯑꯩꯈꯣꯏ ꯈꯨꯟꯒꯤ ꯃꯤ ꯄꯨꯂꯞ ꯖꯒꯣꯏ ꯁꯥꯕꯤꯌꯨ
ꯑꯩ ꯑꯩꯁꯦ ꯀꯥꯏꯗꯅꯣ ꯍꯥꯏꯕꯗꯣ ꯅꯪ ꯌꯦꯡꯊꯣꯛꯄ ꯍꯩꯕ꯭ꯔꯥ ꯌꯦꯡꯉꯣ
ꯁꯦꯡꯕ
ꯑ ꯅꯪ ꯈꯟꯗꯣꯛꯄ ꯍꯩꯔꯨꯔꯒ ꯃꯤ ꯌꯥꯝꯃꯦꯗꯁ ꯁꯥꯕꯗ ꯁꯨꯝꯅ ꯁꯨꯝ ꯑꯩꯈꯣꯏ ꯀꯩꯅꯣꯒꯤ ꯏꯁꯩ ꯑꯩꯈꯣꯏ ꯖꯥꯠꯀꯤꯀꯣ
ꯎꯝ
ꯍꯣꯏ ꯏꯁꯩ ꯇꯧꯕ ꯑꯩꯗꯤ ꯑꯗꯨꯝ ꯏꯁꯩ ꯁꯛ ꯖꯈꯣꯏꯗꯤ ꯀꯥ ꯍꯦꯟꯅ ꯍꯩꯔꯁꯨ ꯑꯩꯗꯤ ꯍꯩꯗ꯭ꯔꯁꯨ ꯑꯗꯨꯝ ꯌꯥꯎꯋꯦꯗ ꯑ ꯄꯪ ꯌꯥꯎꯋꯗ ꯌꯥꯎꯋꯦꯗ
ꯍꯩꯕꯒꯤꯅꯦ
ꯅꯠꯇꯦ ꯍꯩꯇꯦ ꯁꯨꯝ ꯁꯨꯝ ꯌꯥꯎꯕ ꯋꯥꯅꯤꯅ
ꯀꯝ
ꯎꯝ
ꯅꯣꯏ ꯀꯩꯅꯣ ꯀꯨꯝꯍꯩꯒꯨꯝꯕꯗ ꯀꯩꯅꯣꯒ ꯇꯧꯅꯕ꯭ꯔꯥ ꯍꯥꯏꯕꯗꯤ ꯂꯩꯁꯥꯕꯤ ꯄꯥꯈꯪ ꯐꯦꯁꯟ ꯁꯣꯒꯨꯝꯕ ꯆꯠꯄꯗꯣ
ꯑ ꯑꯩꯅ ꯀ꯭ꯂꯥꯁ ꯀꯌꯥ ꯑꯣꯏꯕꯗꯅꯣ ꯇꯧꯕꯗꯣ ꯀꯥꯎꯍꯈ꯭ꯔꯦ ꯀ꯭ꯂꯥꯁ ꯏꯂꯚꯦꯟ ꯀꯥꯕ ꯑꯃ ꯊꯝꯗ꯭ꯔꯅꯤ ꯑꯗꯨꯒꯨꯝꯕꯗꯤ ꯑꯃꯨꯔꯛ ꯤ ꯇꯧꯋꯦ ꯍꯧꯖꯤꯛꯀꯥꯟꯗꯤ ꯑꯩꯈꯣꯏ ꯈꯨꯟꯁꯨ ꯍꯧꯖꯤꯛꯀꯥꯟ ꯈꯨꯟꯁꯨ ꯆꯥꯎꯔꯦꯕꯀꯣ
ꯎꯝ
ꯌꯨꯝꯂ ꯁꯝꯒ ꯃꯔꯐꯨꯨꯔꯥ ꯀꯩꯅꯣꯝꯃ ꯌꯧꯔꯝꯃꯅꯤꯕ
ꯎꯝ ꯌꯥꯝ ꯍꯦ
ꯑꯣ ꯑꯗꯨꯒꯤ ꯌꯨꯝ ꯂꯥꯛ ꯌꯥꯝꯔꯛꯑꯕꯅꯤꯅ ꯑꯗꯨꯒꯨꯝꯕꯁꯦ ꯄꯥꯛ ꯄꯥꯡꯊꯣꯛꯄ ꯉꯝꯗ꯭ꯔꯦꯕꯀꯣ ꯑꯁꯤꯒꯨꯝꯕ ꯄꯥꯡꯊꯣꯛꯄ ꯅꯨꯡꯉꯥꯏꯕ ꯍꯥꯏꯁꯦ ꯈꯨꯟ ꯃꯆꯥꯗꯗꯤ ꯍꯦꯟꯅ ꯅꯨꯡꯉꯥꯏꯕꯅꯦꯕ ꯍꯥꯏꯗꯤ ꯈꯨꯟ ꯑꯆꯥꯎꯕꯅꯤ ꯩꯅ ꯋꯥꯈꯜꯁꯨ ꯃꯤ ꯌꯥꯝ ꯇꯤꯜꯂꯕꯅꯤꯅ ꯋꯥꯈꯜꯁꯨ ꯇꯣꯉꯥꯟ ꯇꯣꯉꯥꯂꯅ
ꯑꯗꯨꯅꯦ ꯑꯣ ꯆꯍꯤ ꯀꯌꯥꯗꯨꯗ ꯑꯩ ꯅꯣꯏ ꯈꯨꯟꯗ ꯀꯨꯝꯍꯩꯒꯤ ꯂꯥꯛꯑꯝꯃꯦꯕ
ꯎꯝ
ꯃꯄꯥꯟꯗꯅ ꯃꯤ ꯈꯔꯅ ꯀꯣꯏꯆꯠ ꯆꯠꯂꯦ ꯀꯥꯡꯕꯨꯨ ꯈꯔꯅ ꯌꯥꯝꯦꯝ ꯁꯥꯟꯅ ꯃꯅꯨꯡꯅ ꯈꯔꯅ ꯏꯁꯩ ꯁꯛꯍꯂꯑꯦ
ꯑꯩꯈꯣꯏ ꯈꯨꯂꯣꯝꯗꯔꯣ
ꯅꯣꯏ ꯈꯨꯟꯗꯅꯤꯅꯦ
ꯎꯝ ꯄꯥꯠ ꯑꯍꯨꯝ ꯁꯨꯕꯗꯣ
ꯎꯝ ꯑꯩ ꯂꯥꯛꯑꯝꯃꯦ
ꯃꯈꯨꯟ ꯌꯥꯝ ꯆꯥꯎꯕꯒꯤꯒ ꯃꯥꯟ ꯇꯥꯗꯕꯅꯦ
ꯑ ꯑꯗꯨꯅꯤ ꯀꯨꯝꯍꯩꯗ ꯌꯥꯎꯕꯅ ꯌꯥꯎꯔꯦ ꯌꯥꯎꯗꯕꯅ ꯃꯄꯥꯟꯗꯅ ꯀꯥꯡꯕꯨ ꯑꯃꯒ
ꯑꯗꯨꯁꯨ ꯍꯣꯏ ꯑꯗꯨꯁꯨ ꯃꯤ ꯌꯥꯝ ꯌꯥꯎꯕꯅꯦ ꯃꯄꯥꯟꯗ ꯌꯥꯝ ꯂꯩ ꯃꯅꯨꯡꯗ ꯂꯩꯔꯝ ꯂꯩꯔꯣꯏꯗ꯭ꯔꯥ ꯍꯥꯏꯁꯦ ꯃꯅꯨꯡꯗ ꯌꯥꯝ ꯌꯥꯎꯕꯅꯦꯕ
ꯍꯣꯏ ꯃꯅꯨꯡꯗꯁꯨ ꯂꯣꯏ ꯐꯝꯃꯦ ꯑꯗꯨꯒ ꯏꯁꯇꯦꯖꯇꯁꯨ ꯂꯩꯁꯥꯕꯤ ꯇꯅ ꯂꯩꯞꯄꯦ ꯑꯃꯨꯛꯀ
ꯇꯧꯕꯅꯤ ꯍꯣꯏ ꯀꯟ ꯇꯕꯅꯤꯅ ꯍꯣꯏ
ꯎꯟ ꯅꯨꯡꯉꯥꯏ ꯅꯨꯡꯉꯥꯏꯕ꯭ꯔꯥꯅꯦ ꯈꯨꯟ ꯌꯥꯝ ꯆꯥꯎꯕꯗ ꯁꯨꯃꯥꯏꯅ
ꯎꯝ ꯍꯣꯏ ꯑꯗꯨꯝ ꯅꯨꯡꯉꯥꯏꯌꯦꯗ ꯍꯥꯏꯅꯤ ꯅꯨꯡꯉꯥꯏ ꯍꯥꯏꯇꯥꯔꯦ ꯀꯩꯗꯧꯔꯨꯅꯤ ꯅꯠꯇ꯭ꯔꯥ ꯁꯨꯝ ꯑꯗꯨꯝ ꯅꯨꯡꯉꯥꯏꯌꯦ
ꯀꯨꯝꯍꯩꯊꯑꯗꯤ ꯅꯨꯡꯉꯥꯏꯔꯅꯤ
ꯍꯣꯏ ꯑꯗꯨꯝ ꯑꯩꯈꯣꯏꯗꯤ ꯀꯨꯝꯍꯩꯒꯨꯝꯕ ꯈꯣꯠꯄ ꯇꯧꯕꯁꯨ ꯑꯩꯈꯣꯏꯅꯦ ꯍꯧꯖꯤꯛꯀꯥꯟꯗꯤ ꯂꯨ ꯉꯦꯕꯀꯣ
ꯎꯝ
ꯀꯨꯝꯍꯩꯗꯨꯕꯨ ꯑꯣꯏꯔꯣ ꯀꯔꯤꯗꯕꯨ ꯑꯣꯏꯔꯣ ꯂꯨ ꯆꯤꯡꯉꯒ ꯇꯧꯕꯅꯤꯅ ꯅꯨꯡꯉꯥꯏꯌꯦ ꯍꯣꯏ
ꯎꯝ ꯅꯣꯏ ꯍꯟꯗꯛꯇꯤ ꯀꯩꯅꯣ ꯑꯉꯥꯡꯁꯤꯡꯒꯤ ꯃꯣꯏ ꯀꯥꯂꯦꯟ ꯁꯨꯇꯤꯒꯤ ꯀꯩꯅꯣ ꯑꯃ ꯂꯩꯗꯨꯅ
ꯑꯣ ꯖꯒꯣꯏ ꯇꯝꯕꯗꯨꯔꯣ
ꯎꯝ
ꯑꯗꯨ ꯀꯨꯝꯁꯤꯗꯤ ꯐꯔꯛ ꯈꯔ ꯐꯔꯛ ꯇꯥꯕꯒꯤꯀꯣ
ꯎꯝ
ꯇꯧꯗ꯭ꯔꯦꯔꯤꯕ ꯍꯥꯏꯕꯗꯤ ꯇꯧꯕꯗꯣ ꯐꯔꯛ ꯇꯥꯔꯦ ꯍꯥꯏꯅ ꯃꯊꯪ ꯃꯊꯪꯒꯤ ꯊꯥ ꯈꯔ ꯍꯥꯡꯔꯛꯄ ꯃꯇꯝꯗ ꯇꯧꯗꯧ ꯃꯥꯜꯂꯦ ꯍꯧꯖꯤꯛ ꯍꯧꯖꯤꯛ ꯍꯧꯖꯤꯛꯇꯤ ꯑꯩꯈꯣꯏ ꯈꯨꯟꯁꯨ ꯎ ꯊꯕꯛꯁꯨ ꯁꯤꯟꯅꯔꯦ ꯑꯗꯨ ꯈꯔ ꯈꯔꯁꯨ ꯀꯩꯅꯣꯝꯃ ꯃꯇꯥꯡ ꯆꯥꯗꯕ ꯑꯃ ꯂꯩꯕꯒꯤꯀꯣ ꯇꯧꯗ꯭ꯔꯦ
ꯎꯝ ꯉꯗꯣ
ꯍꯣꯏꯅꯦ
ꯑ ꯉꯁꯥꯏ ꯅꯉꯣꯟꯗ ꯚꯤꯗꯤꯑꯣ ꯀꯣꯜ ꯇꯧꯔꯛꯏꯗꯅ ꯑꯩꯈꯣꯏ ꯐꯩꯗꯣ ꯌꯥꯝ ꯅꯨꯡꯁꯤꯕꯅꯦ ꯂꯩ ꯂꯧꯔꯤꯗ ꯐꯝꯃꯒꯕꯨ ꯑꯣꯏꯔꯒ ꯇꯨꯒꯦ ꯇꯨꯒꯦ ꯇꯧꯔꯅꯤꯅꯦ ꯃꯥꯅ ꯑꯌꯨꯛꯇꯒꯤ ꯆꯠꯅꯦꯕ
ꯎꯝ
ꯌꯨꯝ ꯀ ꯊꯦꯛꯅ ꯀꯥꯕꯗ ꯃꯥ ꯇꯨꯝꯅꯤꯡꯕ ꯃꯥꯜꯂꯦ
ꯎꯝ